ꯍꯜꯂꯣ
ꯗꯧꯔꯤꯅꯣ
ꯍꯜꯂꯣ ꯑ ꯇꯥꯔꯦꯀ
ꯑꯦꯗꯧꯔꯤꯅꯣ
ꯊꯝꯅ ꯂꯩꯔꯦ
ꯑꯣ
ꯑꯃꯨꯛꯀ ꯑꯩ ꯁꯤꯗꯒꯤ ꯏꯪꯔꯛꯄꯒꯤ ꯑꯃꯨꯛꯀ ꯊꯣꯛꯂꯛꯑꯦ ꯈꯔꯅꯏ
ꯑ ꯅꯨꯡꯉꯥꯏꯅ ꯂꯩꯌꯣ ꯑꯗꯨꯗ ꯐꯪꯉꯔꯣꯏꯁꯨ ꯆꯥꯗꯦ
ꯃꯨꯛꯀꯁꯨ ꯏꯃꯟ ꯐꯒꯀꯣ
ꯎꯝ
ꯂꯩꯕ ꯉꯝꯗꯦꯕ ꯆꯥꯛ ꯆꯥ ꯈꯤꯔꯣꯏꯗ꯭ꯔꯣ
ꯆꯥꯈꯤꯔꯣꯏꯗ ꯃꯃꯥꯕ꯭ꯔꯣ ꯅꯣꯏꯗ
ꯍꯥꯥ
ꯃꯝꯕ ꯍꯧꯔꯕ꯭ꯔꯣ
ꯃꯝꯗ꯭ꯔꯤꯗ
ꯑꯥ
ꯃꯝꯗꯕꯤꯗ ꯌꯥꯝ ꯁꯥꯔꯒ ꯉꯥꯟ ꯉꯝ
ꯑꯍꯥꯎꯕ ꯆꯥꯅꯤꯡꯉꯤ ꯑ ꯑ ꯈꯪꯉꯤ ꯈꯪꯉꯤ ꯑꯍꯥꯎꯕ ꯌꯥꯝ ꯆꯥꯅꯤꯡꯉꯦ ꯀꯃꯥꯏꯅ ꯇꯧꯗꯣꯏꯅꯣ
ꯍ ꯍ ꯌꯨꯝ ꯆꯠꯅꯤꯡ ꯅꯪ ꯌꯨꯝ ꯆꯠꯅꯤꯡꯗ꯭ꯔꯕ꯭ꯔꯣ
ꯆꯠꯅꯤꯡꯉꯦ ꯗꯤꯁꯦꯝꯕꯔꯗ ꯑꯣꯏꯅ ꯌꯥꯝ ꯆꯠꯅꯤꯡꯉꯤ
ꯎꯝ
ꯍꯧꯖꯤꯛꯁꯨ ꯆꯠꯅꯤꯡꯉꯦ ꯑꯗꯨ ꯑꯣꯏꯁꯨ ꯗꯤꯁꯦꯝꯕꯔ ꯑꯣꯏꯅ ꯍꯦꯟꯅ ꯆꯠꯅꯤꯡꯉꯤ ꯈꯡꯗ꯭ꯔꯦꯗ ꯀꯩꯗꯧꯗꯣꯏꯅꯣ
ꯐꯛꯀ ꯀ꯭ꯂꯥꯁ ꯆꯠꯂꯗꯣꯏꯔꯥ
ꯆꯠꯂꯔꯣꯏ ꯅꯦꯛꯁ ꯋꯤꯛ ꯃꯟꯗꯦꯗꯒꯤ ꯆꯠꯄ ꯍꯧꯔꯅꯤ
ꯍ
ꯐ꯭ꯔꯥꯏꯗꯦ ꯂꯩꯔꯅꯤ ꯁꯟꯗꯦ ꯁꯦꯇꯔꯗꯦꯗꯤ ꯁꯨꯇꯤ ꯂꯩ ꯃꯥꯜꯂꯦ ꯐꯥꯔꯁ ꯋꯤꯛ
ꯎꯝ
ꯇꯅꯤꯅ ꯃꯟꯗꯦꯗꯩ ꯆꯠꯄ ꯍꯧꯔꯅꯤ
ꯎꯝ
ꯁꯥꯕꯅꯤꯅ ꯆꯠꯄ ꯉꯝꯗ꯭ꯔꯦ
ꯎꯝ
ꯅꯣꯏꯗꯤ ꯀ꯭ꯂꯥꯁꯔꯨꯝꯗ ꯑꯦꯁꯤ ꯊꯥꯕꯅ ꯑꯃꯔꯣꯝꯗ
ꯑꯁ ꯐꯪꯗꯦ ꯑꯝꯐꯥꯎ ꯈꯨꯁꯥ ꯑꯃꯅꯦ ꯑꯦꯁꯤ ꯑꯝꯇꯪ ꯑꯣꯏꯕꯒꯤ ꯏꯁ ꯂꯣꯏꯔꯦ ꯂꯣꯏꯔꯦ ꯑꯦꯁꯤꯗꯣ ꯃꯆꯥ ꯑꯣꯏꯕꯅꯤꯅꯅꯦ ꯃꯣꯏꯅ ꯐꯪꯕꯗꯪ ꯐꯪꯉꯦ ꯑꯩꯈꯣꯏ ꯃꯈꯥꯗ ꯐꯪꯗꯦꯕ ꯑꯗꯨꯒꯤ ꯑꯃꯨꯛ ꯋꯥꯔꯤꯖꯥꯠꯅꯤ
ꯑꯃ ꯐꯥꯎ ꯏꯪꯗꯕꯔ ꯗꯨ
ꯃꯐꯝꯃꯗꯤ ꯈꯔ ꯏꯪꯉꯦꯕ ꯐꯦꯟꯒꯤ ꯃꯈꯥ ꯅꯠꯇ꯭ꯔꯗꯤ ꯑꯁ ꯍꯨꯃꯥꯡ ꯊꯣꯛꯏꯗ
ꯑꯁ ꯇꯜꯗꯤ ꯇꯜꯂꯦ ꯑꯁꯦꯡꯕ ꯎꯝ
ꯏꯪꯕ꯭ꯔ
ꯈꯪꯗꯦ ꯍꯧꯖꯤꯛꯀꯥꯟꯗꯤ ꯀꯔꯤ ꯇꯧꯔꯒ ꯂꯩꯔꯝꯕ꯭ꯔ
ꯎꯝ
ꯑꯩꯁꯨ ꯈꯪꯗ꯭ꯔꯦ ꯆꯠ ꯆꯠꯇꯕꯅꯤꯅ
ꯁꯥꯔꯗꯤꯀꯣ ꯑꯁ ꯂꯥꯏꯔꯤꯛ ꯑꯝ ꯆꯪꯗꯦ ꯀꯗꯥꯏꯗꯒꯤ
ꯍꯣꯏ ꯍꯥꯀꯠꯆꯩꯕ ꯁꯥꯃꯟꯕꯒꯤ ꯎꯝ
ꯑꯩꯁꯨ ꯍꯧꯖꯤꯛꯀꯥꯟ ꯍꯨꯃꯥꯡ ꯌꯥꯝ ꯊꯣꯛ
ꯍꯧꯖꯤꯛ
ꯍꯥ ꯍꯥꯏꯦꯕ꯭ꯔꯣ
ꯇꯨꯝꯕꯗ ꯉꯥꯏꯌꯣ ꯃꯔꯥ ꯋꯥ ꯉꯥꯡꯉꯨ ꯅꯪꯅ ꯋꯥ ꯉꯉꯨ ꯑꯩ
ꯇꯥꯏꯌꯦ ꯇꯌꯦ ꯇꯥꯕ꯭ꯔꯣ
ꯍꯥꯥ ꯃꯨ ꯀꯥꯏꯌꯣ ꯑꯧ ꯇꯥꯏꯌꯦ ꯇꯥꯗꯕ꯭ꯔꯣ ꯍꯣꯏ ꯇꯥꯏꯌꯦ ꯇꯥꯗꯕ꯭ꯔꯣ
ꯇꯥꯏ ꯇꯥꯏ ꯍꯥꯎ
ꯃ ꯀ ꯍꯥꯏꯣ ꯀꯔꯤ ꯍꯥꯏꯕ꯭ꯔꯣ
ꯀꯥꯎꯊꯣꯛꯈ꯭ꯔꯦ
ꯌꯥꯝ ꯁꯥꯕ꯭ꯔꯣ ꯍꯥꯏꯕ꯭ꯔꯣ
ꯀꯥꯎꯊꯣꯛꯈ꯭ꯔꯦ
ꯁꯥꯕꯒꯤ ꯋꯥꯗꯅꯦꯕ ꯍꯪꯉꯦ ꯑꯩ ꯇꯨꯝꯃꯒ ꯐꯦꯠꯇꯣ ꯐꯪꯗ꯭ꯔꯗꯤ
ꯑ ꯑ ꯐꯣꯏ ꯀ꯭ꯂ ꯀ꯭ꯂꯥꯁ ꯑ ꯅꯪ ꯍꯧꯖꯤꯛꯀꯥꯟꯗ ꯁꯦꯠꯊꯣꯛꯈ꯭ꯔꯕꯣ ꯍꯪꯕ
ꯎꯝ ꯐꯦꯟꯗꯣ ꯏꯪꯉꯦꯅ ꯑꯃꯨꯛꯀꯥ ꯍꯥꯏꯗ ꯇꯨꯝꯃꯦꯕ ꯑꯩꯗꯤ ꯑꯗꯨꯗ ꯐꯩꯖꯣ ꯁꯣꯛꯄ꯭ꯔꯒ ꯇꯨꯝꯕꯅꯤꯅ ꯁ꯭ꯋꯦꯠ ꯊ‌ꯣꯂꯒ ꯑꯃꯣꯒꯥꯥ ꯂꯧꯊꯣꯛꯑꯣ
ꯊꯣꯛꯄꯅ ꯊꯣꯛꯄꯅ ꯉꯔꯥꯡ ꯃꯄꯥꯟ ꯊꯣꯛꯄꯗꯨꯁꯨ ꯑꯁ ꯂꯣꯏꯔꯦ
ꯍꯣꯏ ꯁꯥꯕꯅꯤꯅ ꯥꯏ ꯂꯩꯥꯏꯇ꯭ꯔꯦꯅ ꯁꯤꯈꯨꯁꯥꯖꯤꯅꯤ
ꯍꯟꯇꯛ ꯌꯥꯝ ꯁꯥꯏꯀꯣ ꯅ ꯆꯍꯤꯗꯤ ꯁꯥꯗꯕ ꯃꯥꯜꯂꯦꯀꯣ ꯁꯨꯃꯥꯏꯅ
ꯎꯝ ꯇꯨ ꯊꯥꯎꯖꯟ ꯇ꯭ꯋꯦꯟꯇꯤ ꯊ꯭ꯔꯤꯗꯤ ꯍꯦꯟꯗꯤ ꯍꯦꯟꯅ ꯃꯥꯜꯂꯦꯗ
ꯑ ꯑ ꯑꯍꯥꯟꯕ ꯂꯥꯛꯄꯌ ꯑꯗꯣ ꯐꯖꯅ ꯈꯪꯈꯤꯗ꯭ꯔꯦ ꯍꯟꯗꯛꯀꯤꯅꯦ ꯑꯁ ꯎ
ꯥꯟꯗꯤ ꯍꯣꯁꯇꯦꯜꯗꯁꯨ ꯂꯩꯕꯅꯤꯅ ꯍꯦꯠꯆꯦꯠ ꯑꯃ ꯃꯥꯜꯂꯝꯃꯅꯤꯕ
ꯎꯝ
ꯅꯍꯥꯟꯗꯤ ꯌꯨꯝꯗ ꯑꯗꯨꯝ ꯆꯠꯄꯅꯤꯅꯀꯣ
ꯑ
ꯑꯗꯤ ꯁꯔꯥ ꯃꯅꯤ ꯑꯗ ꯖꯨꯂꯥꯏꯗ ꯑꯣꯏꯔꯗꯤ ꯈꯔꯗꯤ ꯅꯣꯡꯗꯤꯗꯤ ꯈꯔ ꯈꯔꯗꯤ ꯆꯨꯕꯗꯤ ꯆꯨꯒꯅꯤꯗ ꯑꯗꯨꯝ
ꯎꯝ ꯁ ꯍꯥꯏꯁ ꯑꯗ ꯈꯨꯗꯛ ꯁꯥꯁꯤꯅꯅꯦꯕ ꯈꯔ ꯍꯦꯟꯅ ꯁꯥꯔꯤ ꯍꯥꯏꯗꯕꯨꯗꯤ
ꯎꯝ ꯑꯣꯀꯛꯇꯣꯕꯔ ꯁꯞꯇꯦꯦꯝꯕꯔ ꯂꯥꯁ ꯂꯥꯁ ꯋꯤꯛ ꯑꯣꯛꯇꯣꯕꯔ ꯊꯣꯛꯈ꯭ꯔꯗꯤ ꯅꯨꯡꯉꯥꯏꯕꯗꯤ ꯍꯧꯥꯎꯔꯅꯤꯗ ꯋꯦꯗꯔꯗꯣ ꯭ꯔꯨꯝ ꯃꯅꯨꯡꯗꯗꯤ ꯃꯄꯥꯟꯗꯅ ꯁꯥꯔꯒ ꯇꯥꯎꯕꯗꯨ
ꯎꯝ
ꯒꯌ꯭ꯥꯟꯒ ꯇꯁꯤꯦ ꯂꯥꯛꯇ꯭ꯔ ꯁꯃꯅ ꯃꯅꯤ
ꯉꯔꯥꯡ ꯑꯍꯤꯡꯗꯣ ꯑꯍꯤꯡ ꯍꯧꯕ ꯂꯥꯛꯑꯒꯞ ꯁꯥꯃꯟꯕꯒꯤ ꯁꯤꯡꯧꯕ ꯆꯠꯂꯦ ꯐꯤ ꯍꯥꯏꯅꯤꯡꯉꯥꯏꯗꯣ
ꯇꯥꯟꯅꯤꯁꯤꯦ
ꯉ ꯀꯌꯦ ꯍꯧꯖꯤ꯭ꯔꯃꯤ ꯀꯥꯏꯑ ꯅꯔꯤ ꯃꯥꯗꯅꯦ
ꯑꯝ ꯗꯨꯏꯁꯤꯡꯦꯡꯗ ꯇꯥꯔ ꯌꯥꯔꯦꯗ
ꯎꯝ ꯑꯪꯕ ꯊꯨꯕꯅꯅꯦ ꯍ ꯄꯥꯎꯁꯦꯅꯦ
ꯐꯦꯟꯁꯨ ꯈꯨꯠꯁꯥ ꯑꯃ ꯇꯧꯔꯝꯅꯤꯀꯣ
ꯎ
ꯍꯥꯔꯄꯤꯤꯁꯇꯤ ꯊꯣꯛꯇꯕ꯭ꯔꯣ
ꯑꯗꯨꯦ
ꯀꯥꯡ ꯂꯥꯏꯗꯤꯦ ꯀꯣ ꯇꯣ
ꯅꯪꯦ
ꯀꯂꯑꯌꯦ
ꯎꯝ ꯎ ꯂꯩ
ꯑꯣ ꯆꯗꯤꯒꯥꯥꯗꯥ ꯑꯥꯡ ꯂꯩꯥꯏꯕꯅ ꯂꯣꯏꯔꯦ ꯅꯍꯥꯛ ꯄꯥꯎ ꯇꯥꯏꯌꯦꯕ
ꯑ ꯑ
ꯐꯥꯔ ꯀꯥꯁꯤꯤꯗ ꯑꯧꯔꯅ
ꯅꯨꯡꯁꯨ ꯑꯗꯨꯝ ꯁꯥꯔꯦ ꯍꯥꯏꯕ꯭ꯔꯥ
ꯑ ꯌꯥꯝ ꯁ ꯍꯥꯏ
ꯎꯆꯦꯜꯗ ꯂꯩꯕ꯭ꯔꯣ
ꯀꯅꯥ
ꯑꯗꯨꯔꯒꯤꯅꯤ ꯂꯩ ꯍꯥꯏꯗꯣ ꯍꯁꯦꯜꯒꯤꯅꯤꯔꯅꯤ
ꯅꯠꯇꯦ ꯔꯦꯟꯒꯤ ꯃꯤ ꯑꯦꯁꯤ ꯂꯩꯥꯏꯇꯕꯒꯤ ꯎꯝ ꯑꯝ ꯉꯗꯦ ꯃ
ꯎꯝ
ꯍꯁꯁꯥ ꯃꯥꯗꯨ ꯅꯨꯕꯤ ꯑꯗꯨ ꯅꯨꯄꯤꯗꯣ ꯄ꯭ꯔꯦꯒꯅꯦꯟꯁꯨ ꯑꯣꯏꯕꯒꯤ
ꯑꯣ
ꯁꯥꯕꯁꯨ ꯎꯝ ꯃꯥꯗꯣ ꯏꯆꯦ ꯑꯩꯈꯣꯏꯒꯤ ꯎ ꯈꯪꯅꯕꯈꯣꯏꯅꯦꯕ ꯃꯣꯏꯗꯣ ꯑꯗꯨꯅꯤ ꯋꯥꯃꯟꯕꯒꯤ ꯃꯥꯗꯣ ꯑꯩꯅꯣꯧ ꯇꯥꯎ꯭ꯔꯦ ꯑꯦꯁꯤ ꯃꯐꯝꯗ ꯅꯨꯃꯤꯠ ꯑꯃꯈꯛꯇꯁꯨ ꯄꯦꯟꯅ ꯇꯨꯝꯅꯤꯡꯉꯦꯅ ꯉ ꯍꯥꯏꯕꯅꯦ ꯁ
ꯃꯁꯥꯗꯣ ꯂꯨꯝꯕꯒ ꯂꯨꯝꯕꯒ ꯁꯥꯀꯅꯤ ꯅꯣꯏꯔꯛ ꯆꯄꯒꯨꯝ ꯇꯧꯗꯣꯏꯅꯤꯅ
ꯍꯣꯏ ꯑꯁ ꯉꯝꯃꯔꯣꯏꯗ
ꯎꯝ
ꯃꯣꯏꯗꯣ ꯇꯣꯂꯣꯞ ꯆꯥꯔꯁꯨ ꯌꯥꯝꯅ ꯄꯩꯁꯥꯗꯣ ꯆꯥꯗꯕꯤꯒꯤꯀꯣ
ꯎꯝ
ꯑꯗꯨꯒꯤ ꯌꯥꯝ ꯋꯥꯔꯦꯅ ꯍꯥꯏ
ꯗꯤꯅꯅꯨꯡ ꯃꯥꯥꯏꯇꯃ
ꯎꯝ
ꯍꯣꯏꯕꯨꯗꯤ ꯍꯦ ꯑ ꯍꯡ ꯊꯥꯨꯔꯦꯟ ꯇꯧꯔꯗꯤ ꯍꯥꯞꯄꯅꯤꯍꯦ ꯉꯝꯃꯔꯣꯏ
ꯁꯤꯦ ꯁꯤꯒꯤ ꯋꯦꯗꯔꯁꯦ ꯑ ꯑꯁꯤ ꯑꯩꯅ ꯍꯧꯖꯤꯛ ꯂꯐꯝꯗꯗꯤ ꯒ꯭ꯔꯥꯎꯟ ꯐ꯭ꯂꯣꯔꯒ ꯐꯥꯔꯁ ꯐ꯭ꯂꯣꯔꯗꯤ ꯈꯔꯗꯤ ꯐꯥꯗꯤ ꯐꯩꯌꯦ
ꯑꯣ ꯅꯣꯏꯒꯤꯗꯣ ꯀꯌꯥꯔꯣ
ꯐꯥꯔ꯭ꯁ ꯐ꯭ꯂꯣꯔꯅꯦꯕ
ꯍ
ꯑꯇꯣꯞꯄ ꯔꯨꯝ ꯑꯣꯏꯔꯗꯤ ꯉꯝꯃꯔꯣꯏ
ꯎꯝ ꯃꯇꯣꯟꯗꯀ ꯃꯇꯣꯟ ꯊꯔ ꯊꯣꯛꯨ ꯂꯩꯔꯤꯕ꯭ꯔꯥ
ꯑꯩ ꯀꯥ ꯍꯦꯗ ꯃꯥ ꯄ
ꯎꯝ
ꯑꯁꯥ ꯖꯤ ꯋꯥꯟ ꯍꯣꯁꯇꯦꯜꯗ ꯈꯨꯨꯁꯀ ꯃꯥ ꯇꯧꯔꯝꯅꯤ
ꯑ ꯑ ꯑ ꯑ ꯎꯁꯥꯔꯝꯅꯤ ꯃ
ꯎꯝ ꯅꯣꯏ ꯁꯤꯅꯤꯌꯥꯔ ꯈꯣꯏꯗꯤ ꯂꯩꯕ꯭ꯔꯥ ꯅꯠꯇ꯭ꯔꯒ ꯌꯨꯝ ꯆꯠꯄ꯭ꯔꯥ
ꯅꯌꯦ
ꯎꯝ ꯃꯥ ꯅꯨꯨꯄꯤꯗꯗꯤ ꯂꯥꯛꯇ꯭ꯔꯦ ꯂꯥꯛꯇꯏ ꯃꯥꯥꯟꯗꯔꯤꯗ
ꯎꯝ ꯑꯗꯨꯅꯦ ꯍꯥꯏꯁꯦ ꯍꯥꯏꯗꯤ ꯃꯇꯝꯁꯨ ꯑꯦꯛꯖꯥꯝ ꯑꯃ ꯂꯥꯛꯄꯩ ꯃꯇꯝ ꯑꯣꯏꯔꯅ
ꯎꯝ
ꯑꯩꯗꯤ ꯂꯥꯛꯇ ꯃꯥꯥꯟꯗꯦꯗ
ꯌꯣꯝ ꯄꯥꯜꯂ ꯂꯩꯔꯝꯃꯤꯔꯝꯃꯤꯗꯅ
ꯑꯣꯝ
ꯑꯥ ꯅꯨꯄꯤꯗꯗꯤ ꯑꯗꯨꯝ ꯂꯩꯕ꯭ꯔꯥ
ꯂꯩ ꯂꯩ
ꯎ ꯀ꯭ꯂꯥꯁ ꯀꯨꯝꯕ ꯆꯠꯄ꯭ꯔ ꯃꯥꯗꯤ
ꯎꯗꯤꯗ
ꯎꯝ
ꯍꯗ ꯆꯠ꯭ꯔꯁꯤꯜ ꯎ ꯇꯗꯤ ꯀꯩ ꯍꯥꯏꯅꯤ ꯂꯕ ꯦꯔꯥ ꯌꯥꯝ ꯀꯥꯔꯝꯅꯦ ꯑꯩꯈꯣꯏ ꯑꯩꯈꯣꯏꯒꯤ ꯀ꯭ꯂꯥꯁꯀꯤꯁꯨ ꯑꯅꯤ ꯂꯥꯛꯇ꯭ꯔꯤꯅ
ꯎꯝ ꯅꯣꯏ ꯑꯅꯤ ꯑꯦ
ꯑꯋꯥꯡꯕ ꯑꯃꯒ ꯑꯃꯅ ꯍꯦꯔꯣ ꯑꯃꯒ
ꯑꯣ ꯅꯣꯏ ꯀ꯭ꯂꯥꯁꯀꯤ ꯈ꯭ꯋꯥꯏꯗꯒꯤ ꯋꯥꯡꯕ ꯅꯨꯄꯥꯗꯣ
ꯑ ꯄꯥꯆꯣ ꯀꯣꯕꯗꯗꯨ
ꯎꯝ ꯃꯇꯨ ꯑꯃ ꯂꯥꯏꯕꯗꯣ
ꯎꯝ ꯅꯠꯇꯦ ꯑꯧ ꯀꯃꯥꯏ ꯍꯥꯏꯗꯣꯏꯅꯣ ꯈꯪꯗ꯭ꯔꯤꯅꯦ
ꯎꯝ
ꯄꯥꯛꯀꯛ ꯂꯥꯛꯇꯕꯗꯣ
ꯄ ꯄꯥ ꯂ ꯑꯗꯨꯕ ꯃꯥꯗꯣ ꯋꯥꯡ꯭ꯔꯒ ꯄꯥꯔꯒ ꯍꯥꯏ ꯑꯗꯨꯅ ꯄꯥꯗꯨ ꯅꯠꯇꯦ
ꯖꯤꯝ ꯁꯥꯟꯅꯗꯕ
ꯑꯗꯨꯅꯦ ꯃꯇꯨ ꯑꯩꯈꯣꯏꯒꯤ ꯐ꯭ꯂꯣꯔꯗ ꯂꯥꯛꯏꯕ ꯅꯨꯄꯤꯗꯨ ꯅꯠꯇ ꯅꯠꯇ꯭ꯔꯣ ꯅꯨꯄꯥꯗꯨ ꯅꯠꯇ꯭ꯔꯣ ꯍꯧꯖꯤꯛ ꯐꯥꯎ ꯂꯥꯛꯇ꯭ꯔꯤ ꯏꯕꯥꯅꯤ
ꯑꯍꯣꯏ ꯉꯍꯥꯟ ꯑꯣꯖꯥꯅ ꯍꯪꯉꯣꯅ ꯍꯪꯕꯗꯁꯨ ꯀꯣꯟꯅ ꯁꯥꯟꯅꯔꯁꯦ ꯍꯥꯏꯔꯛꯑꯦ
ꯎꯝ
ꯑꯃꯗꯨꯅ ꯍꯦꯔꯣ ꯁꯥꯕꯗꯨꯅ ꯑꯣꯏꯔꯣꯏꯗꯕꯗꯀꯣ ꯉꯍꯥꯟ ꯑꯩꯅ ꯍꯪꯕ
ꯑꯥ
ꯑꯗꯨꯗꯨꯒ ꯅꯤꯠ ꯊꯥꯗꯕꯅꯤꯅ ꯈꯣꯠꯇꯕꯅꯤꯅ ꯑꯃꯨꯛꯁꯨ ꯐꯪꯗꯦꯗ ꯏꯄꯥꯒꯤ ꯅꯨꯄꯥꯥꯁꯦ ꯑꯩꯒꯤꯗꯃꯛ ꯈꯟꯅꯕꯗꯤ ꯌꯥꯝ ꯋꯥꯔꯕꯅꯤ ꯇꯧꯔ
ꯅꯥꯏꯊꯨ ꯁꯥꯔ ꯀ ꯑꯃꯥꯟ ꯑ ꯄ ꯁꯒ ꯇꯇꯤ
ꯑꯩ ꯍꯜꯂꯛꯄꯁꯨ ꯌꯥꯏ ꯍꯜꯂꯛꯇꯕꯁꯨ ꯌꯥꯏ ꯑꯗꯣ ꯍꯟꯗꯛꯀꯤ ꯑꯣꯏꯅꯗꯤ ꯑꯦꯛꯖꯥꯝ ꯄꯤꯔꯔꯣꯏꯗ ꯐꯖ ꯐꯖꯅ ꯊꯔꯣ ꯑꯩ ꯂꯩꯇ꯭ꯔꯗꯤ ꯅꯣꯏ ꯐꯖꯅ ꯑꯩꯕꯨ ꯃꯤꯁ ꯇꯧꯅꯤꯍꯦꯕ
ꯁ ꯁ ꯁꯤꯒ ꯃꯥꯗꯣ ꯍꯂꯛ ꯏꯟꯗ ꯃꯥꯜꯗ ꯑꯣꯏ
ꯑꯗꯣ ꯃꯄꯥ ꯃꯄꯥꯅ ꯇꯝꯐꯝꯟꯗꯧ ꯃꯥꯟꯗꯦ ꯅꯒꯤ ꯋꯥꯈꯜꯗꯗꯤ ꯑꯁꯨꯃꯥꯏꯅ ꯍꯥꯏꯌꯦꯕ ꯂꯥꯛ ꯑ ꯃꯥꯗꯣ ꯅꯤꯠ ꯊꯥꯗꯕꯅꯤꯅ ꯃꯦꯗꯤꯀꯦꯜ ꯇꯝꯕ ꯌꯥꯗꯦꯗꯅ ꯍꯦꯛꯇ
ꯑꯥ
ꯃꯥꯅ ꯇꯝꯗꯣꯏꯗꯨꯗꯤ ꯑꯩꯈꯣꯏ ꯑꯩꯈꯣꯏꯒꯤꯁꯤ ꯅꯠꯇꯦꯕ ꯑꯃ ꯑꯆꯧꯕꯗꯨ ꯗꯣꯛꯇꯔꯅꯦꯕ
ꯏꯁ ꯏꯁ
ꯑꯗꯨꯒꯤ ꯀꯗꯥꯏꯗꯒꯤ ꯐꯣꯟꯗꯕꯣ ꯑꯦꯅꯥ ꯇꯝꯃꯤꯕꯣꯕꯦꯔꯥ ꯀꯥꯔꯅꯤ ꯅꯠꯇ꯭ꯔꯥ
ꯍꯣꯏ ꯑꯁ ꯉꯝꯃꯔꯦ
ꯑꯗꯨꯗꯨꯒꯤ ꯑꯩꯈꯣꯏꯒꯤ ꯃꯤꯅ ꯍꯥꯏꯕ ꯑꯗꯨꯗꯨꯒ ꯑ ꯂꯥꯛ ꯀꯌꯥꯅꯣꯃ ꯄꯤꯌꯨ ꯍꯥꯏꯌꯦ ꯐꯣꯔꯇꯤ ꯄꯤꯌꯨ ꯍꯥꯏ ꯑꯗꯨꯝ ꯍꯥꯏꯕꯅꯦꯕ ꯑꯗꯨꯒ ꯠ ꯌꯥꯎꯗ꯭ꯔꯁꯨꯇꯪ ꯍꯟꯉꯦ ꯈꯣꯡꯉꯦ ꯑꯗꯨꯕꯨ ꯃꯣꯏ ꯃꯄꯥꯜꯗ ꯍꯟꯗꯛ ꯄ꯭ꯔꯣꯃꯣꯁꯟ ꯇꯥꯏ ꯍꯥꯏꯅ
ꯑꯣ ꯃꯥꯒꯤ ꯃꯅꯥꯎꯅꯨꯄꯥ
ꯃꯄꯥ ꯃꯄꯥ
ꯑꯣ
ꯑꯗꯨꯗꯒꯤ ꯑꯈꯣꯏ ꯕꯥꯗꯣ ꯄ꯭ꯔꯃꯣꯁꯟ ꯀꯥꯔꯁꯨ ꯑꯝꯇ ꯍꯔꯥꯎꯖ ꯔꯕꯅꯦ ꯑꯩꯗꯤ ꯈꯟꯕꯗ ꯀꯥꯏꯅ ꯇꯧꯔꯛꯑꯦ ꯅꯍꯥꯟꯗꯣ
ꯑꯣ ꯃꯥꯗꯤ ꯑꯁꯤꯗ ꯐꯖꯅ ꯇꯧꯒꯦ ꯇꯧꯗ꯭ꯔꯦ ꯑꯁ ꯑꯗꯨ ꯑꯆꯥꯎꯕ ꯗꯣꯛꯇꯔ ꯇꯧꯔꯦ ꯅꯩꯔꯅꯤ ꯃꯥ
ꯈꯪꯗꯦꯗ ꯑꯣꯏꯔꯗꯝꯅꯤꯗ ꯗꯨꯁꯨ ꯍꯥꯏꯕꯋꯥꯅꯤ
ꯏꯄꯨ ꯑꯣꯏꯔꯅꯤ ꯃꯥ ꯎꯝ ꯅꯣꯛꯅꯤꯡꯉꯦꯗ ꯑꯁ ꯃꯥ ꯁꯤ ꯇꯝꯄꯗ ꯑꯗꯨꯝ ꯐꯖꯅ ꯇꯝꯒꯦ ꯈꯟꯗꯦ
ꯅꯨꯡꯉꯥꯏꯒꯦ ꯑꯗꯨꯒ ꯍꯌꯦꯡ ꯐꯖꯅ ꯒꯔꯃꯦꯟꯒꯤ ꯑꯣꯏꯕꯅꯤꯅ ꯎꯝ ꯍꯣꯏ ꯑꯗꯨꯕꯨꯗꯤ ꯄꯩꯁꯥ ꯂꯩꯕꯩꯅꯦ ꯑꯗꯨ ꯑꯣꯏꯔꯁꯨ ꯈꯪꯗꯦꯗ ꯍꯥꯏꯕꯋꯥꯅꯤ
ꯎꯝ ꯃꯣꯏꯁꯦ ꯍꯧꯖꯤꯛ ꯁꯤꯗ ꯐꯖꯅ ꯇꯧꯔꯒ ꯃꯣꯏꯗꯤ ꯄꯩꯁꯥ ꯄꯥꯏꯕꯅꯤꯅ ꯑ ꯑꯥ ꯑꯈꯣꯏ ꯌꯨꯝꯗ ꯔꯤꯝꯁꯀꯨꯝꯕꯗ ꯆꯥꯡꯂꯗꯤꯀꯣ
ꯑꯗꯨꯅꯦ ꯍꯥꯏꯁꯦ ꯅꯠꯇ꯭ꯔꯥ ꯄꯩꯁꯥ ꯄꯤꯔꯒ ꯐꯖꯅ ꯉꯍꯥꯟꯅ ꯍꯥꯏꯕꯅꯦ ꯗꯣ ꯈꯪꯗꯦ ꯃꯥ
ꯃꯣꯏꯗꯤ ꯑꯗꯨꯝ ꯑꯗꯨꯗꯗꯤ ꯒꯣꯔꯃꯦꯟ ꯑꯣꯏꯕꯅꯤꯅ ꯄꯩꯁꯥ ꯌꯥꯝ ꯆꯥꯎꯅ ꯐꯪꯒꯅꯦꯕ